ꯑꯣ
ꯍꯜꯂꯣ
ꯍꯥꯏ ꯅꯨꯡꯉꯥꯏꯔꯤꯕꯣ
ꯅꯨꯡꯉꯥꯏꯔꯤ ꯈꯣꯏꯗꯤ ꯌꯥꯝꯅ ꯅꯨꯄꯤ ꯅꯨꯄꯤ ꯅꯨꯄꯤ ꯃꯁꯛ ꯐꯖꯕ ꯅꯨꯄꯤ ꯁꯛ ꯐꯖꯕ ꯑꯐꯕ ꯀꯣꯏꯕꯗꯩ ꯅꯨꯡꯉꯥꯏꯌꯩ
ꯑꯣ ꯅꯡ ꯅꯨꯨꯄꯤꯗꯣ ꯃꯁꯛ ꯌꯥꯝ ꯐꯖꯕ꯭ꯔꯣ
ꯐꯖꯩ ꯌꯥꯝ ꯊꯤꯅ ꯐꯖꯩ
ꯑꯣ ꯀ꯭ꯌꯥꯝ ꯐꯖꯔꯗꯣꯏꯅꯣ ꯍꯥꯏꯁꯤꯕꯣ ꯌꯥꯝ ꯐꯖꯕ ꯃꯥꯜꯂꯤꯅꯦ ꯑꯗꯨꯗꯤ
ꯑꯁ ꯐꯖꯩ ꯃꯉꯣꯟꯗ ꯐꯖꯕ ꯅꯨꯄꯤ ꯂꯩꯔꯝꯗꯧ ꯃꯥꯟꯗꯦ
ꯂꯩꯔꯝꯗꯧ ꯃꯥꯟꯗꯦ ꯍꯥꯏꯁꯦ ꯀꯩꯅꯣ ꯁꯤꯌꯣꯔ ꯑꯣꯏꯗ꯭ꯔꯤꯔꯣ ꯅꯠꯇ꯭ꯔꯒ ꯁꯨꯝ ꯍꯥꯏꯔꯤꯕ ꯀꯥꯏꯗꯨꯔꯣ
ꯎꯝ ꯁꯤꯌꯣꯔꯅꯦ ꯍꯥꯏꯗꯤ ꯄꯨꯔꯥꯥꯟ ꯁꯨꯡꯂꯩ ꯂꯩꯔꯝꯗꯣꯏ ꯃꯥꯟꯗ꯭ꯔꯦ ꯃꯉꯣꯟꯗꯩ ꯍꯦꯟ ꯐꯖꯕ ꯍꯥꯏꯗꯤ ꯑꯩꯈꯣꯏ ꯄ꯭ꯔꯤꯛꯊꯤꯕꯤꯁꯤ ꯅꯠꯇꯅ ꯑꯥ ꯂꯩꯇꯦ ꯑꯩꯈꯣꯏꯒꯤ ꯄꯤꯔꯤꯊꯕꯤ ꯎꯝ ꯑꯈꯣꯏꯒꯤ ꯄ꯭ꯔꯤꯊꯤꯕꯤ ꯅꯠꯇꯕ ꯑꯇꯣꯞꯄ ꯄ꯭ꯂꯥꯅꯦꯠ ꯂꯩꯗꯅ ꯑꯇꯣꯞꯄ ꯄ꯭ꯂꯥꯅꯦꯠꯇ ꯍꯥꯏꯗꯤ ꯑꯗꯨꯗꯩꯁꯨ ꯍꯦꯟꯅ ꯐꯖꯥꯔꯦ ꯃꯥ ꯃꯥꯅ ꯍꯦꯟ
ꯄ꯭ꯔꯤꯊꯤꯕꯤ ꯅꯠꯇꯕ ꯍꯥꯏꯇꯥꯥꯔꯦ ꯄ꯭ꯔꯤꯊꯤꯕꯤꯗ ꯈꯛꯇꯅꯦ ꯃꯤ ꯂꯩꯔꯤꯁꯦ ꯑꯗꯨꯏ ꯇꯥꯔꯒꯗꯤ ꯑꯩꯁꯦ ꯑꯦꯂꯦꯟꯗꯒꯤꯗꯤ ꯑꯩꯅ ꯍꯦꯟꯅ ꯐꯖꯩ ꯍꯥꯏꯅꯤꯡꯉꯤꯔꯣ
ꯍꯣꯏ ꯑꯦꯅꯦꯟ ꯐꯖ ꯐꯖꯕ ꯃꯌꯥꯝ ꯂꯩꯔꯝꯃꯒꯁꯨ ꯃꯣꯏꯗꯒꯤ ꯅꯪꯅ ꯍꯦꯟ ꯐꯖꯩ
ꯑꯣ ꯄ꯭ꯔꯤꯊ꯭ꯤꯕꯤꯗꯗꯤ ꯑꯩꯉꯣꯟꯗꯒꯤ ꯍꯦꯟꯕ ꯃꯌꯥꯝ ꯂꯩꯕ
ꯅꯠꯇꯦ ꯄ꯭ꯔꯤꯊꯤꯕꯤꯁꯨ ꯂꯣꯏ ꯂꯩꯍꯧꯔꯦ
ꯎꯝ
ꯑꯩ ꯅꯨꯄꯤ ꯑꯩ ꯅꯨꯄꯤ ꯐꯩꯗ ꯑꯩ ꯅꯨꯄꯤꯗꯤ ꯌꯥꯝꯅ
ꯑꯣ ꯌꯥꯝ ꯐꯔꯝꯗꯧ ꯃꯥꯜꯂꯦ ꯌꯥꯝ ꯂꯛꯀꯤ ꯑꯣꯏꯔꯦ ꯅꯪ ꯑꯗꯨꯗꯤ
ꯎꯝ ꯍꯣꯏ ꯑꯗꯣ ꯑꯁ ꯈꯪꯗꯦ ꯃꯤ ꯃꯤ ꯐꯔꯛ ꯑꯝꯗꯤ ꯂꯩꯌꯦ ꯃꯥꯖꯦ ꯑꯗꯩ ꯑꯃꯨꯃꯨꯛ ꯀꯩꯅꯣ ꯈꯔ ꯅꯥꯟꯊꯣꯛ ꯑꯦꯃꯥꯁꯤ
ꯑꯗꯨꯕꯨꯗꯤ ꯃꯥꯏ ꯅꯨꯄꯥꯗꯨꯁꯨ ꯌꯥꯝ ꯅꯥꯟꯊꯣꯛꯑꯦ ꯍꯥꯏꯌꯦ ꯑꯗꯣ ꯃꯥꯗꯣ ꯈꯥꯡꯉꯕꯅꯤꯅ
ꯉꯔꯥꯡ ꯀꯃꯥꯏ ꯇꯔꯝꯃꯤꯕ ꯑꯗꯨꯅꯥ
ꯑꯩꯒꯁꯨ ꯇꯤꯟꯅꯩꯌꯦ ꯑꯩꯒꯤ ꯏꯃꯥꯟꯅꯕꯤꯅꯦ ꯍꯥꯏꯇꯥꯔꯦ
ꯍꯌꯦꯡꯗꯣ ꯃꯥꯏ ꯅꯨꯄꯥꯒ ꯀꯣꯏꯕ ꯆꯠꯅꯤꯅ ꯇꯝꯃꯝꯃꯦ ꯑꯗꯨꯁꯨ ꯑꯌꯨꯛꯇꯒꯤ ꯀꯧꯅꯗꯦꯌꯦ ꯁꯥꯎꯔ ꯂꯩꯌꯦꯌꯦ
ꯍꯤ ꯇꯣꯡꯕ ꯆꯠꯂꯒ ꯑꯥꯏꯂꯦꯟꯗ ꯀꯩꯅꯣ ꯇꯧꯗꯣꯔꯤ ꯃꯥꯜꯂꯦ ꯆꯥꯛ ꯆꯥꯗꯣꯔꯤ ꯃꯥꯜꯂꯦ
ꯑꯣ ꯃꯣꯏ ꯆꯥꯛꯒ ꯆꯥꯕꯤꯗꯣ ꯁꯪ ꯃꯣꯏꯪ
ꯑ ꯑꯡꯁꯪꯗ ꯇꯧꯕꯤꯗꯣ ꯑꯗꯨꯗꯣ ꯆꯥꯅꯤꯅ ꯍꯥꯏꯔꯝꯃꯦ
ꯑ
ꯑꯗ ꯃꯥꯅ ꯋꯥꯔꯤ ꯇꯧꯔꯝ ꯇꯝꯃꯝꯕꯅꯤꯗ ꯑꯗꯨꯝ ꯃꯥꯁꯦ ꯑꯗꯨꯝ ꯑꯩꯅ ꯀꯩꯅꯣꯝꯃ ꯍꯦꯛ ꯇꯧꯕ ꯈꯨꯗꯤꯡꯒꯤ ꯑꯩꯉꯣꯟꯗ ꯃꯥꯒꯤ ꯄ꯭ꯔꯣꯕ꯭ꯂꯦꯝꯁꯦ ꯁꯤꯌꯔ ꯇꯧꯕꯝ ꯑꯣꯏꯕ ꯍꯥꯏꯇꯥꯔꯦ
ꯑ
ꯁꯌꯔ ꯇꯧꯕ ꯑꯃ ꯑꯣꯏꯕ ꯍꯥꯏꯇꯥꯔꯦ ꯑꯗꯨꯗꯨꯅ ꯃꯥꯗꯣ ꯃꯥꯏ ꯅꯨꯄꯥꯗꯨꯁꯨ ꯈꯔ ꯈꯔ ꯅꯥꯟꯊꯣꯛꯑꯦ ꯃꯀꯣꯛ ꯌꯥꯝ ꯆꯥꯛꯑꯦ ꯑꯗꯒꯤ ꯈꯔꯖꯨ ꯐꯨꯕꯤ ꯃꯥꯜꯂꯦ ꯈꯪꯗꯦꯅꯦ
ꯅꯨꯄꯥꯗꯨꯅ
ꯑꯥ
ꯅꯨꯄꯥꯗꯨꯅꯗꯤ ꯐꯨꯔꯝꯗꯧ ꯃꯥꯟꯗꯦꯗ
ꯑꯗꯨꯗꯨꯒꯤ ꯐꯨꯕꯒꯤ ꯇꯣꯛꯅꯔꯅꯤꯅ ꯌꯥꯝ ꯀꯟꯅ ꯇꯧꯔꯝꯃꯕ ꯖꯥꯠꯅꯦ ꯑꯗ ꯅꯨꯄꯥꯗꯨꯅ ꯃꯣꯏꯊꯦꯝ ꯍꯩꯕꯒꯤ ꯑꯃꯨꯛ ꯊꯦꯝꯒꯤꯕ ꯏꯃꯥꯟꯅꯕꯤꯗꯣ
ꯃꯣꯏꯊꯦꯝꯗꯤ ꯑꯣꯏꯔꯝꯗꯧ ꯃꯥꯟꯗꯦ ꯑꯩ ꯁꯨꯝ ꯇꯥꯕꯗ ꯃ ꯀꯩꯅꯣꯗꯤ ꯇꯧꯋꯦ ꯍꯥꯏ ꯐꯖꯅ ꯊꯃꯣꯏꯁꯦꯡꯅ ꯇꯧꯕꯅꯦꯕ ꯃꯥꯒꯤ ꯌꯥꯎꯗꯕꯗꯤ ꯃꯥꯂꯦ
ꯈꯪꯗꯦꯗ ꯍꯧꯖꯤꯛꯀꯥꯟ ꯃꯇꯝꯁꯦ ꯊꯥꯖꯕ ꯑꯝꯇ ꯌꯥꯗ꯭ꯔꯦ ꯍꯧꯖꯤꯛ ꯌꯨꯇ꯭ꯌꯨꯨꯞ ꯇ ꯃꯤ ꯃꯇꯩ ꯃꯅꯥꯎ ꯅꯨꯡꯁꯤꯅꯗꯅ ꯃꯁꯤꯗꯩꯁꯤꯗ ꯖꯨꯟ ꯖꯨꯟꯅꯕꯨ ꯗ꯭ꯔꯦꯁꯤꯡ ꯇꯦꯕꯜ ꯄꯤꯗꯅ ꯑꯦꯗꯃꯥꯏꯌꯔ ꯇꯧꯖꯔꯤꯕꯅꯦ ꯃꯣꯏꯅꯤꯒꯤ ꯔꯤꯂꯦꯁꯟ ꯁꯟꯁꯦ ꯑꯗꯣ ꯀꯩꯗꯤ ꯎꯄꯥꯏ ꯂꯩ ꯍꯖꯤꯛ ꯗꯨꯝ ꯑꯍꯥꯎꯕ ꯑꯃ ꯆꯥꯅꯤꯡꯉꯝꯃꯤꯁꯤꯅꯦ ꯑꯇꯣꯞꯄ ꯑꯃ ꯑꯗꯨꯅ ꯅꯨꯄꯥꯁꯦ ꯎꯠꯊꯣꯛꯄꯅ ꯑꯃ ꯇꯧꯊꯣꯛꯄꯅ ꯑꯃ ꯑꯗꯨꯅ ꯇꯧꯊꯣꯔꯛꯄꯅ ꯑꯃ ꯑꯝꯇ ꯃꯥꯟꯅꯗꯦ ꯍꯥꯏꯇꯥꯔꯦ ꯃꯣꯏꯁꯦ ꯍꯥꯏꯗꯤ ꯃꯣꯏꯒꯤ ꯃꯥꯏꯟꯁꯦ ꯀꯅꯥꯝꯇꯅ ꯄꯥꯕ ꯉꯝꯗꯦꯕ
ꯎꯝ
ꯗꯣ ꯈꯪꯗꯦꯗ ꯃꯤ ꯃꯤ ꯃꯥꯟꯅꯗꯦꯗ
ꯈꯪꯗꯦ ꯑꯩꯗꯤ ꯁꯨꯝꯕ ꯉꯥꯛꯇ ꯊꯦꯡꯅꯩ ꯍꯥꯏꯇꯥꯔꯦ ꯁꯨꯝꯕ ꯉꯥꯛꯇꯒꯤ ꯄꯥꯎ ꯇꯥꯏ ꯍꯥꯏꯇꯥꯔꯦ
ꯑꯣ ꯃꯣꯏ ꯃꯣꯏ ꯀꯣꯏꯕ ꯆꯠꯅꯤ ꯍꯥꯏꯗꯨꯕꯨ ꯀꯅꯥ ꯀꯅꯥ ꯆꯠꯇꯣꯏꯖꯥꯠꯅꯣ
ꯀꯣꯏꯕ ꯆꯠꯄꯁꯦ ꯎꯝ ꯃꯥꯅ ꯍꯥꯏꯐꯦꯠ ꯄꯜꯂꯝꯕꯗꯗꯤ ꯃꯥꯅꯦ ꯃꯥꯏ ꯃꯆꯟꯅꯨꯄꯤꯅꯦ ꯃꯅꯥꯎꯅꯨꯄꯤꯅꯦ ꯃꯣꯏ ꯁꯥꯏꯒ ꯆꯠꯇꯣꯏ ꯃꯥꯜꯂꯦ
ꯑ ꯃꯣꯢ ꯃꯔꯤ ꯑꯗꯨꯗꯤ ꯅꯨꯄꯥꯗꯣ ꯀꯩꯅꯣ ꯇꯧꯋꯦ ꯍꯥꯢ ꯏꯟꯖꯥꯡ ꯊꯣꯡꯕ ꯌꯥꯝ ꯍꯩ ꯍꯥꯏꯌꯦ
ꯑꯧ ꯍꯩ ꯌꯥꯝꯅ ꯌꯥꯝ ꯍꯥꯎꯋꯦ ꯍꯥꯏꯌꯦ ꯃꯥꯅꯁꯨ ꯑꯗꯣ ꯃꯥꯗꯣ ꯀꯃꯥꯏꯅ ꯇꯧꯕ ꯍꯥꯏꯇꯥꯔꯗꯤ ꯃꯥꯅ ꯍꯤꯟꯖꯥꯡ ꯊꯣꯡꯕ ꯍꯩꯔꯛꯄꯒꯤ ꯀ꯭ꯔꯤꯗꯤꯠꯁꯦ
ꯑ
ꯃꯥꯏ ꯅꯨꯄꯤꯗ ꯄꯤꯗꯧꯕ ꯑꯣꯏꯔꯖꯥꯠꯅꯦ ꯍꯥꯟꯅꯗꯤ ꯀꯥꯏꯗꯒꯤ ꯏꯁꯤꯡꯕꯧ ꯊꯥꯡꯒꯠꯂ ꯊꯛꯄ ꯇꯟꯕ ꯅꯨꯄꯥꯅꯦ ꯍꯥꯏꯌꯦ ꯌꯦꯔꯨꯝꯕꯧ ꯍꯦꯛ ꯐꯨꯠꯂꯒ ꯆꯥꯅꯤꯡꯗꯕ ꯃꯤ ꯍꯥꯏꯇꯥꯔꯦꯀꯣ
ꯑꯗꯣ ꯃꯥꯏ ꯅꯨꯄꯤꯅ ꯇꯥꯛꯄꯤꯔ ꯇꯥꯛꯄꯤꯔꯒ ꯊꯣꯡꯍꯟꯕꯗꯒꯤ ꯅꯝ ꯅꯝꯅ ꯍꯧꯖꯤꯛꯇꯤ ꯌꯥꯝ ꯍꯥꯎꯔꯦ ꯍꯥꯏꯌꯦ ꯃꯥꯅ ꯊꯣꯡꯕꯁꯦ꯫ ꯑꯗꯣ ꯃꯥꯅ ꯆꯥꯅꯤꯡꯕ ꯍꯤꯟꯖꯥꯡ ꯅꯠꯇ꯭ꯔꯗꯤ ꯊꯣꯡꯉꯣꯗꯤ ꯌꯥꯗꯦ ꯍꯥꯏꯌꯦ ꯍꯥꯏꯗꯤ ꯑꯍꯥꯎꯕ ꯂꯩꯗꯅ꯫ ꯊꯥꯎ ꯉꯧꯕ ꯍꯤꯟꯖꯥꯡ ꯅꯠꯇ꯭ꯔꯒꯗꯤ꯫
ꯎꯝ꯫
ꯑꯗꯨꯝꯕꯗꯤ ꯇꯧꯕ ꯌꯥꯗꯕ ꯍꯥꯏꯇꯥꯔꯦ꯫
ꯐꯩꯅꯦ ꯑꯗꯨꯗꯤ ꯑꯍꯥꯎ ꯑꯍꯥꯎꯕꯗ ꯆꯠꯅꯤꯡꯉꯤꯗꯣ꯫
ꯍꯣꯏ ꯑꯍꯣꯏ ꯐꯩꯌꯦ꯫ ꯑꯍꯥꯎꯕꯗꯣ ꯑꯗꯨꯝ ꯂꯩꯕ ꯉꯝꯃꯒ ꯑꯗꯨꯝ ꯄꯤꯖꯔꯗꯤ ꯀꯩꯝ ꯀꯥꯏꯗꯕ ꯖꯥꯠꯅꯦ
ꯎꯝ ꯑ ꯅꯨꯄꯤꯗꯨꯁꯨ ꯅꯨꯄꯤꯗꯨꯁꯨ ꯍꯩ ꯍꯥꯏꯌꯦ ꯌꯥꯝꯅ ꯐꯖꯅ ꯟꯥꯡ ꯊꯣꯡꯕ ꯈꯣꯠꯄ ꯑꯗꯨꯝ ꯃꯥꯏ ꯑꯦꯟꯖꯥꯡ ꯁꯅ ꯑꯗꯨ ꯏꯟꯖꯥꯡ ꯑꯃ ꯍꯦꯛꯇ ꯍꯋꯥꯏꯕꯨ ꯊꯣꯡꯒꯦꯔꯥ ꯑꯗꯩ ꯀꯥꯡꯁꯣꯏꯕꯨ ꯇꯧꯒꯦꯔꯥ ꯑꯗꯨ ꯑꯗꯨꯝ ꯍꯥꯎꯋꯦ ꯍꯥꯏꯌꯦ
ꯑꯗꯣꯗꯣ ꯍꯩ ꯍꯥꯏꯕꯁꯤ ꯀꯩꯝꯇ ꯀꯥꯟꯅꯔꯝꯗ꯭ꯔꯦ ꯍꯩꯇꯦꯗ ꯍꯥꯏꯕꯅ ꯐꯕꯖꯥꯠꯅꯦ꯫
ꯊꯕꯛꯁꯦ ꯑꯦꯗꯚꯥꯟꯇꯦꯖ ꯌꯥꯝ ꯂꯧꯋꯦ ꯍꯥꯏꯅꯩꯌꯦꯕꯀꯣ ꯑꯗꯨꯃꯥꯏꯅ ꯇꯧꯕꯁꯦ
ꯎꯝ
ꯑꯗꯨꯅ ꯍꯩꯇꯦ ꯍꯥꯏꯇꯥꯔꯒꯗꯤ ꯁꯝꯃꯦꯗꯅ ꯅꯠꯇ꯭ꯔꯒꯗꯤ ꯑꯦꯛꯁꯄꯦꯛꯇꯦꯁꯟꯁꯦ ꯍꯥꯏꯗ ꯊꯪꯕ ꯀꯩꯒꯨꯝꯕ ꯁꯣꯏꯔꯛꯄ ꯃꯇꯝꯗ ꯊꯤꯅ ꯊꯤꯅ ꯉꯥꯡꯕꯤ ꯌꯥꯏꯌꯦ
ꯎꯝ ꯑꯣ ꯑꯗꯨꯒꯤꯗꯤ ꯃꯥꯏ ꯃꯥꯏ ꯏꯃꯨꯡ ꯀꯩꯅꯣꯗꯨꯅ ꯃꯈꯥ ꯄꯣꯜꯂꯦꯗ ꯅꯨꯡ ꯐꯔꯗꯤ ꯀꯩꯝꯇ ꯍꯩꯇꯦ ꯍꯥꯏꯔꯒ ꯑꯗꯨꯝ ꯇꯥꯛꯇꯨꯕ ꯈꯣꯠꯇꯣꯞ ꯐꯖꯅ ꯑꯗꯨꯝ ꯀꯩꯅꯣ ꯇꯧꯕꯤꯗꯣꯏꯅꯤ ꯍꯩꯇꯦ ꯍꯥꯏꯔꯒ ꯀꯃꯥꯏꯅ ꯆꯩꯔꯨꯗꯩꯅꯣ ꯁꯤꯕꯨ ꯍꯥꯏꯩꯔꯛꯇꯕ ꯈꯣꯠꯇꯕ ꯇꯕ ꯀꯃꯥꯏꯅ ꯆꯩꯗꯣꯏꯅꯣ
ꯑꯗꯨꯁꯨ ꯌꯨꯝꯖ‌ꯦ ꯏꯃꯨꯡꯖ‌ꯦ
ꯎꯝ
ꯏꯃꯨꯡ ꯏꯃꯨꯡꯅꯁꯨ ꯄꯨꯔꯦ ꯑꯗꯣ ꯏꯃꯨꯡꯁꯦ ꯅꯨꯄꯤꯁꯦ ꯑꯗꯨꯝ ꯇꯦꯟꯁꯟꯁꯦ ꯑꯗꯨꯝ ꯋꯥꯡꯉꯤꯗ ꯍꯥꯏꯗꯤ ꯑꯥ
ꯑꯃꯨꯛ ꯌꯨꯝꯗ ꯂꯩꯔꯤꯉꯩꯗꯅ ꯍꯌꯦꯡꯅ ꯅꯌꯨꯝ ꯄꯥꯟꯕꯗ ꯆꯟꯅꯅꯕꯅ ꯑꯩ ꯉꯥꯡ ꯉꯥꯡꯗꯅ ꯑꯃꯨꯛ ꯊꯕꯛ ꯇꯧꯍꯟꯕ ꯁꯤꯗꯒꯤ ꯑꯃꯨꯛ ꯌꯨꯝ ꯄꯥꯜꯂꯦ ꯌꯨꯝ ꯄꯥꯟꯗ꯭ꯔꯤꯉꯩꯁꯤꯗ ꯌꯨꯝ ꯄꯥꯜꯂꯦ ꯅꯨꯄꯤ ꯌꯨꯝ ꯍꯥꯏꯗꯤ ꯅꯨꯄꯤꯁꯦ ꯍꯣꯏ ꯊꯤꯉꯥꯎ ꯅꯤꯉꯥꯎ ꯇꯧꯔꯒ ꯑꯉꯥꯡꯑꯣꯏꯔꯤꯉꯩꯗ ꯄꯥꯟꯈꯤꯕꯅ ꯑꯃꯨꯛ ꯄꯥꯟꯈꯤꯕ ꯑꯣꯏꯔꯦ ꯅꯠ ꯇꯕꯗꯤ ꯅꯨꯄꯤꯖ‌ꯦ ꯋꯥꯈꯟꯖ‌ꯦ ꯌꯥꯝꯅ ꯁꯁ ꯋꯥꯅ ꯇꯞ ꯑꯩꯗꯤ ꯋꯥꯈꯟꯖꯦ ꯌꯥꯝꯅ ꯈꯜꯂꯦꯕ
ꯑ
ꯀꯔꯝꯕꯅꯦ ꯅꯨꯄꯥ ꯐꯕꯗꯁꯨ ꯌꯥꯗꯦꯗꯣ ꯃꯅꯝ ꯃꯀꯨ ꯐꯕ ꯍꯥꯏꯕ ꯑꯃꯁꯨ ꯗꯔꯀꯥꯔ ꯑꯣꯏ ꯃꯅꯦꯝ ꯃꯀꯨ ꯐꯔꯦꯅ ꯅꯨꯄꯥ ꯐꯠꯇꯕ ꯑꯃꯁꯨ ꯌꯥꯗꯦꯗꯣ ꯑꯗꯨꯁꯨ ꯈꯔ ꯂꯩꯃꯤꯟꯅꯕ ꯌꯥꯕꯅ ꯍꯥꯏꯕ ꯑꯃ ꯂꯩꯗꯅ
ꯎꯝ
ꯅꯨꯄꯥꯁꯦ ꯅꯨꯡꯉꯥꯕ ꯇꯥꯕꯨ ꯊꯕꯛ ꯆꯠꯈꯤꯅꯤ ꯅꯨꯡꯗꯥꯡꯗ ꯈꯛꯇꯅꯦ ꯍꯜꯂꯛꯀꯗꯣꯏꯁꯦ ꯑꯌꯨꯛ ꯉꯟꯇꯥ ꯆꯠꯈꯤꯅꯤ ꯑꯗꯨꯃꯥꯏꯅ ꯂꯩꯃꯤꯟꯅꯍꯧꯗꯣꯏꯁꯤ ꯅꯨꯄꯤꯁꯤꯅ ꯃꯅꯦꯝ ꯃꯀꯨꯅꯦꯕ ꯃꯅꯦꯝ ꯃꯀꯨꯅ ꯐꯕꯁꯤꯅꯦꯕ ꯗꯔꯀꯥꯔ ꯇꯥꯏꯁꯦ ꯐꯅꯦꯝ ꯃꯀꯨꯁꯤꯅ ꯐꯠꯇꯗꯅ ꯀꯛ ꯀꯛ ꯀꯛ ꯌꯦꯡꯁꯜꯂꯒ ꯂꯩꯀꯥꯏꯗ ꯄꯥꯎ ꯄꯨꯡ ꯇꯞ ꯇꯞ ꯂꯩꯔꯗꯤ ꯑꯩꯗꯤ ꯃꯤꯇꯣꯞꯅꯦꯕ ꯍꯣꯏ ꯌꯨꯝꯗꯨꯒꯤ ꯃꯧꯅꯦ ꯑꯗꯨ ꯑꯣꯏ ꯇꯥꯔꯒꯁꯨ ꯆꯨꯁꯟꯅꯕꯗꯤ ꯈꯔ ꯀꯨꯏ ꯆꯪꯅꯤꯗꯅ
ꯑꯗꯨꯅ ꯏꯁꯥꯁꯤꯗ ꯌꯨꯝꯁꯤꯒꯤ ꯃꯆꯥꯅꯨꯄꯤꯅꯤ ꯍꯥꯏꯕꯒꯤ ꯈꯜꯍꯟꯅꯕꯩ ꯃꯑꯣꯡꯗ ꯇꯧꯔꯛꯀꯗꯣꯏꯅꯤ ꯇꯧꯔꯒꯁꯨ ꯃꯤꯁꯦ ꯑꯩꯈꯣꯏ ꯃꯤ ꯈꯔ ꯑꯃꯗꯤ ꯂꯩ ꯑꯗꯨꯝ ꯐꯠꯇꯣꯛꯄ ꯃꯤꯅ ꯐꯔꯤꯈꯩ ꯑꯗꯨꯝ ꯐꯕ ꯑꯗꯨꯝ ꯍꯥꯏꯗꯤ ꯑꯗꯨꯝ ꯐꯠꯇ꯭ꯔꯒꯁꯨ ꯑꯗꯨꯝ ꯐꯠꯇꯣꯛꯄ ꯉꯝꯕ ꯂꯩꯌꯦꯕꯀꯣ
ꯎꯝ
ꯑꯗꯣ ꯑꯩꯗꯤ ꯉꯝꯗꯦꯕ ꯃꯤꯅ ꯐꯔꯛꯑꯒꯗꯤ ꯑꯩꯅ ꯁꯔꯨꯛ ꯆꯥꯝꯃ ꯆꯥꯝꯃ ꯆꯥꯝꯃ ꯐ ꯐꯕ ꯉꯝꯃꯦꯕꯀꯣ ꯐꯠꯂꯛꯇ꯭ꯔꯦꯗꯅ ꯐꯠꯂꯛꯇ꯭ꯔꯒ ꯐꯗꯣꯛꯄꯗꯤ ꯉꯝꯗꯦꯕ ꯑꯩ
ꯎꯝ
ꯑꯗꯨꯅꯅꯦ ꯈꯪꯗꯦ ꯀꯃꯥꯏꯅ ꯇꯧꯊꯣꯛꯀꯗꯣꯏꯅꯣ
ꯑꯝ
ꯌꯥꯝ ꯂꯨꯏ ꯅꯨꯄꯤ ꯑꯣꯏꯕꯁꯦ ꯀꯩ ꯑꯣꯏꯗꯣꯏꯅꯣ ꯀꯩ ꯑꯣꯏꯔꯛꯀꯗꯣꯏꯅꯣ ꯍꯧꯖꯤꯛꯅ ꯑꯃ ꯀꯣꯟꯅꯅ ꯑꯃ ꯅꯨꯄꯥꯁꯤꯁꯨ ꯅꯨꯄꯥꯁꯨ ꯉꯥꯏꯔꯦ ꯂꯧꯗ꯭ꯔꯤꯉꯥꯏꯗ ꯑꯗꯨꯗꯅ ꯁꯛꯂꯣꯟ ꯑꯃ ꯂꯧꯔ ꯃꯇꯨꯡꯗꯅ ꯁꯛꯂꯣꯟ ꯑꯃ ꯅꯨꯄꯤꯁ ꯑꯗꯨꯝ ꯑꯦꯚ꯭ꯔꯤꯋꯦꯔ ꯑꯗꯨꯝ ꯈꯥꯡꯕꯒꯤ ꯈꯥꯡꯕ ꯊꯕꯛ ꯉꯥꯛꯇ ꯇꯧꯍꯜꯂꯦ ꯍꯥꯏꯇꯥꯔꯦ ꯑꯗꯨꯝ ꯑꯗꯨꯝ ꯑꯗꯨꯝ ꯇꯨꯡꯒꯤ ꯈꯜꯂꯒ ꯑꯗꯨꯝ ꯃꯁꯥ ꯃꯇꯣꯟꯗ ꯅꯝꯊꯕꯩ ꯊꯕꯛꯇ ꯑꯣꯏꯖꯩ ꯍꯥꯏꯇꯥꯔꯦ
ꯍꯧꯖꯤꯛꯇꯤ ꯍꯣꯏ ꯍꯟꯊꯥꯏꯅꯉꯧꯕꯒꯤ ꯂꯥꯏꯅ ꯂꯣꯏ ꯇꯧꯔꯝꯃꯦ ꯑꯗꯣ ꯍꯧꯖꯤꯛꯇꯤ ꯆꯥꯎꯈꯠꯂꯕꯅꯤꯅ ꯃꯌꯥꯝꯗꯨ ꯂꯔ ꯂꯣꯏ ꯍꯩꯅꯔꯕꯅꯤꯅ ꯑꯗꯨꯒꯤ ꯋꯥꯈꯜꯂꯣꯟꯗꯣ ꯍꯥꯏꯗꯤ ꯅꯨꯄꯥꯉꯩ ꯀꯩꯀꯩ ꯍꯥꯏꯗꯤ ꯂꯩ ꯂꯥꯏꯔꯛ ꯂꯣꯏ ꯍꯩꯅꯔꯕꯅꯤꯅ ꯁꯤꯅ ꯁꯤꯅꯤ ꯅꯨꯄꯤꯅ ꯁꯤ ꯇꯧꯕ ꯑꯩꯈꯣꯏ ꯅꯨꯄꯥ ꯑꯩꯈꯣꯏꯅꯖꯨ ꯃꯇꯦꯡ ꯄꯥꯡꯖꯟꯕ ꯌꯥꯏ ꯈꯣꯠꯂꯦ ꯃꯣꯏꯅ ꯁꯤ ꯇꯧꯔꯒꯁꯨ ꯑꯩꯈꯣꯏꯅ ꯀꯩꯅꯣ ꯇꯧꯕ ꯌꯥꯏ ꯈꯣꯠꯂꯦ
ꯑꯗꯨ ꯇꯧꯕ ꯌꯥꯕ ꯑꯗꯨꯁꯨ ꯍꯆꯤꯟꯗꯗꯤ ꯌꯥꯝ ꯂꯥꯛꯑꯦꯕꯀꯣ ꯑꯗꯣ ꯑꯩ ꯅꯨꯄꯥꯗꯣ ꯁꯨꯃꯥꯏꯅ ꯌꯦꯔꯨꯝ ꯐꯨꯠꯂꯒ ꯆꯥꯅꯤꯡꯗꯕ ꯃꯇꯝ ꯇꯧꯔꯤꯑꯕ
ꯌꯥꯝ ꯇꯟꯕ ꯍꯥꯏꯇꯥꯔꯦ ꯑꯗꯨꯗꯨꯅꯅꯦ ꯑꯩꯗꯤ ꯌꯥꯝ ꯆꯤꯡꯅꯕ
ꯑꯗꯨ ꯃꯥꯏ ꯅꯨꯄꯥꯗꯣ ꯎꯝ ꯃꯥꯏ ꯅꯨꯄꯤꯒꯤꯅꯤ ꯍꯥꯏꯔꯗꯤ ꯀꯩꯝꯇ ꯇꯟꯗꯦ ꯍꯥꯏ ꯍꯥꯏꯗꯤ ꯑꯗꯨꯝ ꯂꯣꯏ ꯇꯧ ꯉꯝꯃꯦ ꯍꯥꯏ ꯀꯩ ꯀꯩꯅꯣ ꯇꯧꯕꯩ ꯊꯕꯛ ꯑꯃ ꯑꯃ ꯑꯣꯏꯔꯣ ꯑꯃ ꯑꯣꯏꯔꯣ ꯑꯗꯨꯝ ꯃꯤꯅ ꯀꯩꯅꯣ ꯊꯥꯏꯔꯒ ꯇꯜꯂꯁꯨ ꯃꯥꯏ ꯅꯨꯄꯤꯅ ꯃꯥꯏ ꯅꯨꯄꯤꯒꯤꯗꯧꯅꯤꯡꯅꯤ ꯍꯥꯏꯔꯗꯤ ꯑꯩꯈꯣꯏꯅ
ꯎꯝ
ꯇꯟꯕ ꯂꯩꯇꯦ ꯍꯥꯏ
ꯑꯗꯨꯃꯥꯏꯅꯗꯤ ꯍꯥꯏ ꯑꯗꯨ ꯇꯜꯂꯦꯗꯤ ꯑꯗꯨꯝ ꯍꯥꯏꯌꯦ
ꯇꯜꯂꯦꯗꯤ ꯍꯥꯏꯕꯗꯨ ꯃꯥꯟꯗꯗ ꯑꯩ ꯊꯥꯖꯗꯦꯗ
ꯇꯜꯂꯦꯗꯤ ꯑꯗꯨꯝ ꯍꯥꯏ ꯑꯗꯨꯗꯨꯅꯅꯦ ꯑꯩꯅ ꯃꯥꯅ ꯍꯥꯏꯕ ꯁꯤꯒꯤ ꯗꯥꯏꯂꯣꯛꯁꯦ ꯑꯃꯃꯨꯛ ꯅꯤꯡꯁꯤꯡꯍꯜꯂꯦꯅꯦ ꯅꯪꯕꯨ ꯑꯩꯒꯤꯅꯦ ꯍꯥꯏꯔꯗꯤ ꯀꯔꯤꯝꯇ ꯇꯟꯗꯦꯗꯥꯏꯅ ꯍꯦꯛ ꯍꯦꯛ ꯅꯤꯡꯁꯤꯡꯍꯜꯂꯤꯅꯦ ꯅꯠꯇꯗꯤ ꯃꯥꯗꯣ ꯑꯃꯨꯛ ꯃꯁꯥꯅ ꯍꯥꯏꯖꯈꯤꯕ ꯄꯣꯠꯇꯣ ꯀꯥꯎꯖꯩꯌꯦꯕ ꯑꯗꯨꯗꯨꯅꯅꯦ ꯃꯆꯥ ꯃꯁꯨꯗꯩ ꯁꯧ ꯌꯥꯝ ꯂꯥꯡꯉꯦꯕ
ꯑ
ꯑꯗ ꯑꯩꯗꯣ ꯑꯩꯅ ꯈꯜꯂꯤꯁꯦ ꯁꯨꯝ ꯈꯪꯗꯦꯗ ꯁꯨꯝ ꯆꯦ ꯄꯥꯈꯠꯄꯅ ꯄꯥꯈꯠꯄ ꯉꯥꯛꯇꯅꯤ
ꯏꯁꯧ ꯂꯥꯡꯉꯤꯗꯨꯗꯤ ꯅꯨꯄꯤꯗꯨꯅ ꯍꯣꯏ ꯃꯔꯝ ꯃꯆꯥ ꯑꯣꯏꯔꯤꯁꯨ ꯅꯨꯄꯤꯗꯨꯅ ꯂꯣꯏ ꯈꯔꯗꯤ ꯂꯥꯜꯂꯨꯕ ꯑꯣꯏꯔꯝꯅꯤ
ꯑꯗꯨꯅꯦ ꯑꯗꯨꯃꯥꯏꯅ ꯑꯗꯨꯗꯨꯒꯤ ꯋꯥꯈꯜꯁꯦ ꯂꯩꯔꯤꯈꯩꯗꯤ ꯍꯥꯏꯗꯤ ꯆꯥꯎꯈꯠꯄꯁꯦ ꯂꯩꯔꯣꯏ ꯍꯥꯏꯇꯥꯔꯦ
ꯎꯝ
ꯀꯩꯅꯣꯝꯃ ꯇꯧꯔꯤ ꯈꯨꯗꯤꯡꯒꯤ ꯅꯨꯄꯤꯅ ꯂꯥꯟꯕꯩ ꯑꯣꯏꯔꯝꯒꯅꯤ ꯀꯩꯅꯣꯝꯃ ꯇꯧꯕ ꯈꯨꯗꯤꯡꯒꯤ ꯅꯨꯄꯤꯅ ꯂꯥꯟꯕꯩ ꯑꯣꯏꯔꯝꯒꯅꯤ ꯅꯨꯄꯤꯗꯨꯅ ꯐꯥꯎꯔꯤꯕ ꯄꯣꯠꯇꯨꯗꯤ ꯈꯪꯉꯣꯏ ꯑꯗꯒꯤ ꯌꯨꯝ ꯄꯥꯜꯂ ꯃꯇꯨꯡꯗ ꯅꯨꯄꯤꯗꯨꯅ ꯃꯊ꯭ꯋꯥꯏ ꯅꯨꯡꯉꯥꯏ ꯆꯅ ꯈꯜꯂꯣ ꯃꯩꯁ꯭ꯋꯥꯏ ꯅꯨꯡꯉꯥꯏꯖ ꯇꯥꯔꯒꯁꯨ ꯅꯨꯄꯤꯁꯤꯗ ꯕ꯭ꯂꯦꯝ ꯇꯧꯕꯤꯕ ꯅꯪꯅ ꯀꯩꯅꯣꯝ ꯇꯧꯔꯨꯕꯒꯤ ꯑꯣꯏꯔꯝꯒꯅꯤꯅ ꯑꯗꯨꯒ ꯑꯃ ꯑꯃꯔꯣꯝꯗꯁꯨ ꯁꯨꯃꯥꯏꯅ ꯈꯟꯕꯤꯒꯗꯧꯕꯅꯦꯕ ꯅꯨꯄꯤꯁꯦ ꯃꯥꯁꯦ ꯑꯗꯨꯒꯤ ꯌꯨꯝꯗꯨꯗ ꯑꯩꯁꯦ ꯆꯥꯎꯔꯛꯄ ꯏꯟꯈꯠꯂꯛꯄ ꯅꯠꯇꯦꯕ ꯆꯥꯎꯔꯛꯄ ꯅꯠꯇꯦ ꯅꯨꯄꯥ ꯑꯃꯅ ꯁꯝꯅ ꯍꯥꯏꯔꯕꯗ ꯅꯪ ꯍꯥꯏꯔꯣꯅꯦ ꯅꯪꯅ ꯃꯤꯒꯤ ꯌꯨꯝꯗ ꯅꯣꯡꯃ ꯂꯦꯛꯅꯤꯡꯕ꯭ꯔꯣ ꯅꯣꯡ ꯍꯣꯏ ꯅꯣꯡꯃ ꯂꯦꯛꯄ ꯌꯥꯏ ꯅꯤꯅꯤ ꯐꯥꯅ ꯍꯨꯝꯅꯤ ꯐꯥꯅ ꯅꯨꯃꯤꯠ ꯃꯉꯥꯅꯤ ꯐꯥꯅ ꯂꯦꯛꯅꯤꯡꯕ꯭ꯔꯥ ꯃꯤꯒꯤ ꯌꯨꯝꯗ ꯅꯪꯒꯤ ꯅꯃꯥꯟꯅꯕꯗꯨꯒ ꯌꯥꯝ ꯊꯤꯅ ꯂꯨꯅ ꯇꯤꯟꯅꯕ ꯅꯃꯥꯟꯅꯕꯒꯤ ꯃꯌꯨꯝꯗ ꯑꯣꯏꯔꯁꯨ ꯅꯪ ꯅꯨꯃꯤꯠ ꯃꯉꯥꯅꯤ ꯐꯥꯅ ꯂꯦꯛꯅꯤꯡꯕ꯭ꯔꯥ ꯅ ꯌꯨꯝ ꯃꯤꯁ ꯇꯧꯔꯛꯇꯕ꯭ꯔꯥ
ꯎꯝ
ꯑꯗꯨꯅꯤ ꯆꯞ ꯃꯥꯟꯅꯩ ꯅꯨꯄꯤꯁꯦ ꯃꯥꯒꯤ ꯅꯨꯄꯥꯒꯤ ꯌꯨꯝꯗꯨꯗ ꯅꯨꯄꯤꯅꯦ ꯁꯥꯗꯅ ꯆꯠ ꯆꯠꯅꯕꯤꯅꯦ ꯁꯥꯗꯅ ꯂꯨꯍꯣꯡꯉꯕꯅꯦꯅ ꯃꯥꯒꯤ ꯅꯨꯄꯥꯥꯏ ꯃꯌꯨꯝꯗ ꯆꯠꯇꯣꯏꯅꯦꯕ ꯑꯗ ꯂꯨꯍꯣꯡꯉꯕꯅꯤꯅ ꯃꯥꯏ ꯅꯨꯕꯥꯥꯏ ꯃꯌꯨꯝꯗ ꯆꯠꯄꯁꯤꯗ ꯐꯅꯕꯕꯨ ꯍꯣꯠꯅꯒꯗ꯭ꯔꯥ ꯅꯠꯇ꯭ꯔꯒ ꯈꯠꯅꯗꯅꯕꯕꯨ ꯍꯣꯠꯅꯗ꯭ꯔꯒ ꯅꯠꯇ꯭ꯔꯒ ꯑꯩꯁꯦ ꯐꯨꯜꯂꯒ ꯐꯨꯜꯂꯒ ꯐꯥꯏꯗꯣꯛꯄ ꯈꯣꯠꯇꯣꯛꯄ ꯉꯝꯃꯣꯏꯗꯣꯏꯅꯦꯕ ꯏꯁꯥꯁꯦ ꯐꯨꯜꯂꯒ ꯂꯩꯗꯣꯏꯅꯦꯕ ꯀꯩ ꯍꯥꯏꯅꯈꯤꯅꯤ ꯃꯤꯅ ꯀꯩ ꯍꯥꯏꯅꯒꯤꯕꯨ ꯈꯟꯒꯗ꯭ꯔꯥ ꯅꯠꯇ꯭ꯔꯒ ꯃꯤꯅ ꯎꯔ ꯀꯔꯤ ꯈꯟꯈꯤꯅꯤꯕꯨ ꯈꯟꯈꯤꯗ꯭ꯔꯥ ꯀꯩ ꯉꯥꯡꯅꯈꯤꯅꯤꯕꯨ ꯈꯟꯒꯗ꯭ꯔꯥ ꯁꯨꯝꯕꯒꯤ ꯄ꯭ꯔꯦꯁꯔꯁꯤꯅ ꯅꯨꯄꯤꯁꯦ ꯐꯨꯜꯂ ꯂꯩꯗꯣꯏꯅꯦꯕ ꯑꯗꯨꯝ ꯑꯅꯦ ꯌꯨꯝ ꯆꯠꯅꯤꯡꯉꯁꯨ ꯆꯠꯄ ꯐꯪꯉꯣꯏꯗꯣꯏꯅꯤ ꯌꯨꯝ ꯌꯨꯝꯕꯨ ꯍꯦꯛ ꯄꯥꯜꯂꯗꯤ ꯃꯥꯒꯤ ꯑꯦ ꯃꯃꯥ ꯃꯄꯥꯒꯤ ꯌꯨꯝꯗꯨꯅ ꯃꯤꯇꯣꯞ ꯑꯣꯏꯅ ꯑꯣꯏꯈꯤꯗꯣꯏꯅꯦ ꯅꯨꯄꯥꯒꯤ ꯌꯨꯝꯗꯨꯅ ꯏꯁꯥꯒꯤ ꯌꯨꯝꯅꯦꯅ ꯍꯥꯏ ꯑꯗꯨꯏꯅꯦ ꯑꯗꯨꯑꯣꯁꯨ ꯆꯤꯟꯁꯤꯅ ꯍꯥꯏꯖꯕꯩ ꯋꯥꯅꯤ ꯑꯗꯨꯅꯔꯁꯨ ꯃꯇꯝ ꯆꯪꯉꯤꯗꯅ ꯏꯆꯥ ꯏꯁꯨ ꯂꯩꯇ ꯇ꯭ꯔꯤꯄꯧꯇꯤ ꯑꯗꯨꯗꯨꯅ ꯌꯨꯝꯅꯦ ꯈꯜꯂꯕꯨꯧ ꯈꯜꯂꯛ ꯍꯥꯏꯗꯤ ꯈꯟꯅꯕ ꯍꯣꯠꯅꯕꯗ ꯃꯇꯝ ꯆꯪꯏ ꯍꯦꯛꯇ ꯑꯩꯒꯤ